ꯍꯜꯂꯣ
ꯑꯣ
ꯍꯜꯂꯣ ꯑꯥ ꯑꯥ ꯇꯥꯔꯦ ꯇꯥꯔꯦ ꯆꯥꯛ ꯆꯔꯕꯣ
ꯆꯥꯗ꯭ꯔꯤ ꯅꯪꯗꯤ
ꯑꯩꯈꯣꯏꯗꯤ ꯍꯧꯖꯤꯛ ꯈꯛꯇ ꯆꯥꯗ ꯉꯥꯏꯔꯤ
ꯑꯣ ꯀꯩ ꯃꯊꯦꯜ
ꯑꯉꯥꯡ ꯑꯣꯏꯔꯦ ꯉꯁꯤꯗꯤ ꯀꯥꯡꯁꯣꯏ ꯑꯃꯅꯦ ꯎꯇꯤ ꯑꯃꯅꯦ ꯌꯥꯝꯃꯤꯅꯦ ꯉꯁꯤꯗꯤ
ꯑꯁ ꯌꯥꯝꯃꯦ ꯑꯗꯨꯗꯤ ꯅꯣꯏ ꯀꯩꯅꯣ ꯀꯥꯡ ꯑꯣꯏꯕꯒꯤꯀꯣ
ꯑꯍꯣꯏ ꯑꯩꯈꯣꯏ ꯆꯦꯆꯦ ꯑꯩꯈꯣꯏꯗꯒꯤ ꯄꯨꯔꯛꯄꯀꯣ ꯀꯥꯡꯒꯤ ꯑꯗꯨꯒꯤ ꯌꯥꯝ ꯃꯊꯦꯜ ꯌꯥꯝꯈ꯭ꯔꯦ ꯅꯣꯏꯗꯤ
ꯑꯥ ꯆꯥꯗ꯭ꯔꯤ
ꯅꯣꯏꯗꯤ ꯀꯥꯡ ꯌꯥꯎꯕ꯭ꯔꯣ
ꯌꯥꯎꯗꯦ ꯑꯩ ꯑꯩꯗꯤ ꯀꯩꯅꯣꯗ ꯂꯛꯄꯗ ꯂꯩꯌꯦ
ꯑꯣ
ꯌꯥꯎꯕ ꯐꯪꯗꯦ ꯍꯣꯏꯠ
ꯎꯝ ꯆꯠꯄꯅꯦ ꯑꯁ ꯀꯥꯡ ꯀꯣꯏꯕ ꯆꯠꯂꯒꯅꯦ ꯑꯁ ꯇ꯭ꯔꯥꯐꯤꯛ ꯖꯥꯝꯗ ꯑꯗꯨꯝ ꯄꯜꯂꯒ
ꯄꯨꯡ ꯄꯨꯡ ꯑꯥ ꯄꯨꯡ ꯄꯨꯡ ꯋꯥꯟ ꯑꯋꯔ ꯋꯥꯟ ꯑꯦꯟ ꯍꯥꯐ ꯑꯋꯔ ꯇ꯭ꯔꯥꯐꯤꯛ ꯖꯥꯝꯗ ꯂꯩꯔꯦ ꯑꯗꯨꯝ ꯀꯣꯏꯕ ꯌꯥꯗ꯭ꯔꯥ ꯍꯜꯂꯛꯑꯦ ꯌꯨꯝ ꯑꯁ ꯅꯝꯕꯣꯜꯔ‌ꯣꯝꯗ ꯆꯠꯀꯦ ꯇꯧꯕꯅꯦꯕ ꯌꯥꯗ꯭ꯔ‌ꯦꯕ ꯅꯪꯗꯤ ꯀꯥꯏꯗ ꯂꯩꯒ‌ꯦ
ꯑꯩꯗꯤ ꯀꯩꯅꯣ ꯑ ꯃꯄꯥꯟꯂꯝꯗ
ꯎꯝ ꯀꯩ ꯇꯝꯃꯤꯅꯣꯅꯦ
ꯑꯩ ꯀꯣꯂꯦꯁ ꯀꯥꯔꯤ
ꯎꯝ ꯌꯥꯝ ꯐꯩꯞ
ꯅꯪꯗꯤ ꯀꯩ ꯀꯩ ꯍꯣꯠꯅꯔꯤꯒꯦ
ꯑꯩꯁꯨ ꯀꯣꯂꯦꯖ ꯑꯥ ꯂꯣꯏꯗ ꯉꯥꯏꯔꯤ ꯍꯧꯖꯤꯛ ꯀꯩꯝ ꯇꯧꯗ꯭ꯔꯤꯗ ꯑꯗꯨꯝ ꯂꯣꯏꯔ ꯂꯩꯕꯅꯤ
ꯑꯣ ꯎꯝ ꯎꯝ ꯑꯗꯨꯝ ꯐꯩꯗ ꯑꯗꯨꯁꯨ ꯂꯣꯏꯁꯤꯟꯈꯤꯕꯅ
ꯅꯪꯗꯤ ꯑꯗꯨꯝ ꯍꯥꯏꯗꯤ ꯀꯣꯂꯦꯖ ꯂꯣꯏꯗꯧꯔꯕꯣ ꯇꯧꯔꯤꯔꯣ
ꯑꯩꯗꯣ ꯍꯥꯟꯅ ꯀꯩꯅꯣꯗ ꯏꯁꯇꯦ ꯑꯗꯨꯒ ꯑꯃꯨꯛ ꯑꯩꯗ‌ꯣ ꯑꯦꯛꯖꯥꯝ ꯑꯃ ꯊꯥꯕ ꯑꯗ ꯑꯃꯨꯛ ꯆꯪꯈꯤꯕ ꯑꯩꯗꯣ ꯑꯗꯨꯒ ꯇꯧꯔꯒ ꯆꯠꯈꯤꯕ
ꯐꯩꯅ‌ꯦ
ꯎꯝ